ꯑꯩ ꯇꯥꯛꯁ ꯃꯉꯥ ꯑꯃꯒ ꯑꯃꯨꯛ ꯐꯪꯉꯦ ꯒꯦꯠ ꯃꯣꯔ ꯇꯥꯛꯁ ꯍꯥꯏꯅ ꯅꯝꯃꯦꯕꯀꯣ ꯑꯩꯗꯣ
ꯑꯥ
ꯑꯗꯣ ꯍꯥꯟꯅꯩꯗꯨꯗꯤ ꯁꯝꯃꯤꯠ ꯇꯧꯈ꯭ꯔꯦ ꯑꯗꯨꯒ ꯅꯪ ꯃꯉꯥ ꯑꯃꯒ ꯑꯃꯨ ꯐꯪꯉꯦ ꯇꯔꯥꯇꯔꯦꯠ ꯁꯨꯔꯦ
ꯌꯣꯡ ꯌꯥꯝꯃꯦ ꯅꯪꯒꯤꯗꯣ
ꯂꯣꯏꯒꯔꯦ ꯌꯥꯝꯕ ꯍꯥꯏꯁꯦ ꯃꯉꯥ ꯇꯔꯨꯛꯇꯤ ꯃꯥꯡꯈ꯭ꯔꯃꯤꯅꯦ ꯋꯥꯔꯤꯏ ꯁꯥꯟꯅꯗꯕꯤꯗ ꯐꯣꯟ ꯇꯧꯀꯥꯟꯗ ꯑꯗꯨꯝ ꯃꯁꯤꯡꯗꯨ ꯆꯠꯄꯅꯦꯕ ꯃꯣꯏꯗꯤ
ꯑꯥ
ꯁꯤꯂꯣꯏꯁꯤ ꯆꯥꯔ ꯆꯥꯛ ꯂꯥꯝꯃꯦ ꯆꯠꯂꯨꯔꯤ ꯃꯌꯥꯝꯗꯨꯒ ꯂꯥꯝꯃꯦ ꯆꯥꯔꯤ ꯆꯥꯛ ꯁꯛꯇꯥꯗꯨꯒ ꯌꯦꯟꯖꯥꯡ ꯃꯈꯩꯗꯨꯒ
ꯆꯥꯛꯇꯤ ꯊꯣꯡꯉ ꯄꯨꯕ꯭ꯔꯥ ꯑꯥ ꯊꯣꯡꯉꯤꯔꯥ
ꯑꯥ ꯊꯣꯡꯕ
ꯎꯝ
ꯌꯦꯟ ꯊꯣꯡꯕꯗꯣ ꯃꯀꯨꯝ ꯃꯔꯥꯡ ꯉꯥꯛꯇ ꯍꯥꯄꯛꯑꯦꯕ ꯃꯇꯨꯝ ꯃꯇꯨꯝ ꯃꯇꯨꯝꯒ ꯑꯝꯇ ꯎꯗꯦ ꯍꯥꯏꯕ ꯑꯁꯦꯡꯕꯅꯦ ꯍꯥꯏꯖꯦ
ꯃꯤ ꯀꯌꯥꯝ ꯌꯥꯡꯒꯦ
ꯑꯃꯨꯛ ꯍꯥꯞꯄꯣ ꯍꯥꯏꯗꯧ ꯇꯟꯗ ꯍꯥꯞꯇꯦ ꯀꯩꯅꯣ ꯑꯥ ꯕꯁ ꯑꯅꯤꯅꯦ ꯄꯤꯛꯊꯟ
ꯅꯨꯄꯤ ꯀꯌꯥꯝ ꯌꯥꯎꯒꯦ
ꯃꯤ ꯌꯥꯡꯈꯩ ꯍꯨꯝꯐꯨ ꯑꯣꯏꯕ ꯃꯥꯜꯂꯦ ꯅꯨꯄꯤ ꯑꯦꯁꯦꯠ ꯁꯤꯒꯤ ꯃꯤꯃꯥ ꯉꯥ ꯌꯥꯎꯕ ꯑꯇꯩꯗꯤ ꯌꯨ ꯄꯤ ꯑꯦꯁ ꯁꯤ ꯉꯥꯛꯇ
ꯀꯩꯅꯣ ꯑꯩꯁꯦ ꯀꯩꯅꯣꯗ ꯑꯗꯨꯝ ꯖꯦꯔꯣ ꯋꯥꯟ ꯖꯦꯔꯣ ꯍꯥꯏꯗꯤ ꯁꯦꯀꯦꯟ ꯑꯃꯗ ꯑꯗꯨꯝ ꯊꯣꯛꯑ ꯂꯩ ꯅꯪꯒꯤ ꯁꯦꯀꯦꯟ ꯀꯌꯥ ꯊꯣꯛꯑꯦ ꯌꯦꯡꯉꯣ ꯑꯝꯇ
ꯃꯤꯇ ꯑꯃꯒ ꯁꯦꯀꯦꯟ ꯀꯨꯟꯊ꯭ꯔꯥ
ꯑꯩꯉꯣꯟꯗ ꯖꯦꯔꯣ ꯋꯥꯟ ꯑꯗꯨꯝ ꯊꯣꯛꯑ ꯂꯩꯌꯦ
ꯁꯣꯏꯕꯩ ꯑꯣꯏꯔꯝꯅꯤ ꯉꯥꯏꯍꯥ ꯂꯩꯔ ꯊꯣꯛꯂꯛꯄ ꯌꯣꯉꯣ
ꯊꯣꯂꯛꯇꯦ ꯊꯣꯂꯛꯇꯦ
ꯁꯨꯃꯃꯥꯏ ꯇꯧꯖꯔꯅꯤ ꯑꯗꯨꯝ
ꯁꯤ ꯂꯣꯏꯕꯒ ꯆꯥꯛ ꯆꯥꯔꯁꯤ ꯆꯥꯛꯂꯥꯝꯃꯦ
ꯑꯥ
ꯉꯁꯤꯒꯤꯅꯦ ꯀꯤꯂꯣꯃꯤꯇꯔ ꯇꯔꯥ ꯆꯠꯂꯤꯃꯦ ꯋꯥꯕꯅ
ꯏꯕꯥꯏ ꯄꯥꯏ
ꯍꯪꯒꯠ ꯍꯟꯗ ꯍꯪꯒꯠ ꯍꯟꯗ ꯄꯥꯏꯅ ꯋꯨꯗ ꯇꯨꯏꯁꯟꯗ ꯆꯠꯄꯗ ꯆꯠꯄꯗ ꯁꯤꯌꯦ ꯇꯔꯦ ꯑꯣꯖꯥꯗꯤ ꯑꯃꯨꯛ ꯀꯩꯅꯣ ꯄ꯭ꯔꯣꯕ꯭ꯂꯦꯝ ꯂꯧꯕꯩ ꯑꯃꯨꯛ ꯆꯠꯂꯦ ꯑꯗ ꯑꯩꯅ ꯑꯃꯨꯛ ꯖꯦꯅꯤꯌꯥꯅ ꯑꯃꯨꯛ ꯃꯋꯥ ꯑꯃꯨꯛ ꯎꯅꯕ
ꯖꯦꯅꯌꯥ
ꯃꯔꯔ
ꯑꯥ
ꯃꯥꯗꯤ ꯑꯇꯣꯝꯕꯤꯒꯤ ꯃꯆꯥꯅꯦ
ꯑꯗꯨꯒꯤꯅꯦ ꯆꯠ ꯆꯠꯁꯤꯂꯥꯎ ꯀꯩ ꯃꯥꯏꯃꯃꯥꯟꯅꯕꯤ ꯃꯌꯥꯝ ꯂꯩꯕꯗꯣ ꯑꯝꯇ ꯃꯥꯏ ꯄꯤꯌꯔ ꯐꯪꯖꯗ꯭ꯔꯕ
ꯈꯪꯗꯦ ꯂꯟꯊꯣꯏꯕꯤꯖꯨ ꯑꯃ ꯟꯗꯒꯤꯗꯤ ꯀꯔꯤꯅꯥꯅꯥ ꯄꯤꯀꯦ ꯐꯝꯃꯤꯅꯥꯔꯦꯗꯅ ꯃꯣꯏ ꯃꯣꯏ ꯌꯥ ꯂꯣꯏ ꯏꯁꯨꯒ꯭ꯔꯦꯍꯥꯏ ꯔꯤꯇꯨꯅ ꯑꯃꯨꯛ ꯀꯅꯥ ꯄꯃꯤꯅ ꯄꯊꯣ ꯇ ꯀꯅꯅ ꯄꯥꯝꯃꯦꯅ ꯑꯣ ꯑꯗꯨꯗꯣ ꯀꯩꯅꯣꯒ ꯈꯗꯥꯡ ꯏꯟꯊꯣꯛꯄ ꯅꯨꯄꯤꯗꯣ ꯑꯗꯨꯒ
ꯈꯔꯗ ꯀꯗ
ꯈꯨꯔꯈꯨꯜꯗꯧ ꯅꯨꯄꯤ ꯑꯃ ꯌꯥꯥꯎꯕꯗꯨ ꯃꯁꯤꯟ ꯃꯅꯥꯎ ꯍꯦꯛ ꯄꯨꯟ
ꯎꯝ ꯑꯉꯥꯡ ꯃꯌꯥꯝꯒꯤ ꯑꯦꯛꯖꯥꯝ ꯂꯣꯏ ꯉꯥꯏꯕꯗ ꯋꯥꯔꯦꯅ
ꯍꯥꯥ
ꯑꯉꯥꯡꯒꯤ ꯑꯦꯛꯖꯥꯝ ꯂꯣꯏ ꯉꯥꯢꯕꯗ ꯋꯥꯔꯦꯅ
ꯗꯦꯠ ꯀꯌꯥꯗ ꯂꯣꯢꯗꯣꯏꯅꯣ ꯉꯁꯤ ꯗꯦꯠ ꯐꯣꯔꯇꯤꯟ ꯌꯧꯔꯦ ꯀꯩꯅꯣ
ꯗꯦꯇ ꯇꯋꯦꯟꯇꯤꯗ ꯂꯣꯢꯕꯅꯤ
ꯃꯤꯁꯥ ꯄꯦꯝ ꯍꯌꯦꯡ ꯄꯩꯁꯥ ꯊꯧꯗꯣꯏꯅꯦ ꯑꯩꯅ ꯃꯥꯢ ꯄꯤ
ꯍꯣꯏ
ꯗꯁꯨ ꯍꯥꯢꯔꯛꯇꯦ
ꯁꯤꯃꯦꯜ
ꯍꯥꯥ
ꯁꯤꯃꯦꯁ ꯀꯤ ꯄꯤꯊꯣꯛꯈꯔꯦꯕ ꯉꯁꯥꯢꯅ
ꯄꯤꯊꯣꯛꯈ꯭ꯔꯦ ꯉꯁꯤ
ꯑꯥ
ꯂꯩꯍꯧꯕꯅꯦ ꯃꯈꯥ ꯅꯣꯢ ꯍꯜꯂꯛꯑꯕꯣ ꯇꯧꯔꯛꯏ
ꯑꯩ ꯍꯜꯂꯛ ꯑꯩ ꯉꯁꯥꯏ ꯍꯜꯂꯛꯄꯩꯁꯤꯗ ꯑꯩꯅ ꯃꯥꯏ ꯃꯦꯁ ꯐꯤ ꯄꯤꯊꯣꯛꯀꯦ ꯊꯧꯔꯛꯇ꯭ꯔꯉꯩꯗ ꯄꯤꯊꯣꯛꯀꯦ ꯊꯤꯔꯝꯕꯅꯦꯕ ꯂꯩꯔꯝꯗ꯭ꯔꯦ ꯑꯗꯩꯗꯤ ꯆꯥꯡꯕꯨ ꯀꯥꯟꯗꯁꯨ ꯂꯩꯥꯔꯝꯗ꯭ꯦꯕ ꯑꯩꯁꯨ ꯐꯨꯟ ꯄꯨꯔ ꯆꯠꯂꯕ ꯑꯗꯨꯢ ꯃꯇꯨꯡꯗ ꯀꯩꯅꯣꯒꯤ ꯆꯥꯛ ꯆꯥꯛꯆꯥꯥ ꯇꯣꯡꯑꯒ ꯀꯣꯜ ꯐꯦꯉꯤꯀꯥꯟꯗ ꯅꯪꯒꯤ ꯄꯩꯁꯥ ꯄꯤꯊꯣꯛꯑꯒꯦ ꯂꯩꯇꯦꯕ ꯇꯧꯔꯛꯑꯦ ꯍꯣꯢ ꯄꯤꯔꯒꯦꯅ ꯍꯥꯏꯔꯒ ꯑꯥ
ꯑꯥ
ꯄꯨꯡ ꯇꯔꯥꯃꯥꯊꯣꯏ ꯕꯥꯔꯣ ꯑꯗꯨꯨꯃꯨꯛ ꯇꯥꯔꯝꯃꯅꯦꯕ ꯇꯣꯛꯑꯒ ꯀꯣꯟ ꯐꯦꯒꯤ ꯀꯥꯟꯗ ꯑꯗꯨꯒ ꯍꯜꯂꯛꯑꯒ ꯁꯤꯗ ꯀꯩꯅꯣ ꯑꯥ ꯀꯣꯟꯗꯨꯣ ꯊꯝꯃꯨꯔꯒ ꯑꯃꯨꯛ ꯆꯠꯄ ꯑꯃꯨꯛ ꯂꯩꯔꯝꯗ꯭ꯔꯦ ꯃꯥꯁꯤ ꯁꯥꯔꯦ ꯀꯣꯜ ꯄꯤꯔꯒꯦꯅ ꯇꯧꯔꯦ ꯑꯗꯨꯒ ꯍꯧꯖꯤꯛꯇ ꯅꯨꯃꯤꯗꯥꯡ ꯋꯥꯏꯔꯝꯒꯤ ꯆꯥꯕ ꯆꯠꯀꯥꯟꯗ ꯄꯤꯊꯣꯛꯑꯝꯒꯦ ꯃꯥꯗꯨ ꯌꯥꯝ ꯁꯤꯡ ꯂꯩꯔꯝꯃꯦꯗ ꯅꯍꯥꯜ ꯑꯃꯨꯛ ꯏꯁꯥꯒꯤ ꯏꯄꯥꯗ ꯏꯕꯗꯨ ꯏꯗ꯭ꯔꯝ ꯃꯁꯥꯅꯒ ꯍꯧꯖꯤ ꯀꯥꯟꯗꯤ ꯃꯁꯥꯅ ꯏꯔꯦ ꯑ ꯁꯤꯒꯤ ꯑꯃ
ꯃꯥꯏ ꯑꯣꯏꯅ ꯏꯔꯕꯣ ꯃꯥ ꯅ ꯑꯣꯏꯅ
ꯑ ꯃꯥꯅꯔꯛ ꯏ ꯑꯗꯨꯟ ꯐꯩ ꯍꯥꯢꯕ
ꯎꯝ ꯑꯣ ꯑꯁꯁꯨ ꯋꯥꯏ ꯑꯩꯈꯣꯏ ꯏꯅꯝꯗꯣ ꯐꯣꯟ ꯇꯧꯔꯛꯑꯦꯀꯣ ꯏꯃꯥ ꯉꯁꯥꯏ ꯑꯩꯅ ꯇꯨꯏꯁꯟ ꯃꯐꯝꯗ ꯐꯣꯟ ꯇꯧꯔꯛꯄ ꯃꯌꯥꯝꯁꯤꯗꯤ ꯑꯃꯗ ꯑꯃꯨꯛ ꯇꯧꯔꯛ ꯑꯃꯗ ꯑꯃꯨꯛ
ꯀꯩꯒꯤꯅꯣ
ꯈꯪ ꯌꯨꯝꯒꯤꯗꯨ ꯇꯧꯔꯛꯄꯒ ꯁꯤ ꯈꯅꯤ ꯍꯣꯏ ꯑꯩꯈꯣꯏ ꯏꯅꯝꯒꯤꯁꯨ ꯃꯔꯨꯞ ꯌꯥꯎꯒꯦ ꯍꯥꯏꯕꯩ
ꯑꯤ
ꯑꯗꯩ ꯁꯣꯅꯤ ꯁꯣꯅꯤꯁꯨ ꯇꯧꯔꯛꯏ ꯌꯨꯝ ꯍꯣꯂꯤꯌꯥꯗꯨ ꯇꯧꯔꯛꯑꯦ ꯁꯤ ꯃꯈꯜ ꯃꯊꯪ ꯃꯊꯪ ꯇꯧꯅꯔꯛꯄ ꯑꯉꯥꯡ ꯑꯅꯤꯗꯨꯅꯅꯦ ꯑꯩꯅ ꯂꯣꯟ ꯑꯗꯨꯝ ꯈꯣꯏꯔ ꯂꯩꯕꯩꯅꯦ ꯇꯥꯔꯒ ꯑꯗꯨꯝ ꯅꯣꯛꯑ ꯂꯩꯔꯕ
ꯎꯝ ꯌꯥꯝ ꯂꯥꯡꯉꯤꯗ ꯅꯪ ꯕꯦꯛꯒ꯭ꯔꯥꯎꯟꯁꯦ
ꯑꯩꯒꯤꯔꯣ
ꯍꯣꯏ
ꯑꯩꯒꯤꯗ ꯇꯥꯔꯛꯄ
ꯇꯥꯔꯛꯑꯦ
ꯐꯦꯟ ꯊꯥꯕꯒꯤꯅꯤ
ꯃꯣꯏ ꯂꯥꯡꯕꯩ ꯃꯈꯣꯟ ꯇꯥꯔꯛꯄ ꯋꯥꯟ
ꯎꯝ
ꯆꯦ ꯑꯣꯅꯤꯀꯥꯗꯨ ꯃꯣꯏ ꯆꯤꯃꯤꯅꯔꯕꯣ
ꯈꯪꯗꯦ ꯑꯁꯣꯝ ꯁꯨꯝ ꯄꯨꯨꯟꯒꯨꯝꯗꯤ ꯇꯧꯕꯟ ꯒ꯭ꯌꯥꯟ ꯇꯥꯗꯦ
ꯉꯅꯕꯖ꯭ꯔꯥ
ꯈꯜꯂ ꯀ ꯑꯁꯣꯝ ꯑꯗꯨꯝ ꯂꯩꯃꯤꯅꯕꯅꯤꯍꯦ ꯂꯩꯕꯅꯤꯅ
ꯑꯩꯈꯣꯏ ꯏꯅꯝꯗꯨ ꯄꯩꯁꯥꯗꯨ ꯑꯩꯅ ꯃꯤꯗꯨ ꯍꯧꯔꯨꯗ ꯗ꯭ꯔꯕ ꯑꯩꯈꯣꯏ ꯅꯪꯒꯤ ꯃꯅꯥꯎꯄꯥꯅꯦꯕ ꯑꯗꯨꯃꯅꯤ ꯑꯩꯅ ꯍꯧꯔꯝꯗ꯭ꯔꯕꯅꯦꯕꯀꯣ ꯃꯥꯢ ꯃꯅꯥꯎ ꯅꯨꯄꯥ ꯑꯇꯣꯝꯕꯁꯤꯗꯤ ꯌꯨꯝꯗ ꯂꯩꯕꯒꯤ ꯃꯥꯗꯤ ꯄꯨꯡ ꯌꯩꯑꯕ ꯄꯩꯁꯥ ꯃꯌꯥꯝ ꯊꯣꯛꯑꯦꯕ ꯃꯥꯗꯤ
ꯏꯅꯝꯒꯤ ꯃꯅꯥꯎꯄꯥ ꯍꯥꯏꯗꯨꯗꯤ ꯅꯣꯏ ꯏꯅꯝ ꯀꯔꯝꯕ
ꯑꯩꯈꯣꯏ ꯏꯅꯝ ꯍꯥꯏꯗꯤ ꯇꯥꯃꯣ ꯈ꯭ꯋꯥꯏ ꯑꯍꯟꯒꯤ ꯏꯅꯝꯗꯨ ꯑꯩꯈꯣꯏ ꯑꯩꯈꯣꯏ ꯌꯨꯝ ꯑꯩꯈꯣꯏ ꯐꯨꯡꯒꯥꯒꯤ ꯕꯣꯏꯇꯣꯟ ꯃꯃꯥ ꯅꯠꯇꯕ
ꯑꯥ
ꯃꯣꯏ ꯃꯆꯤꯟ ꯃꯅꯥꯎ ꯃꯈꯩꯗꯤꯅꯦ ꯍꯥꯏꯗꯤ ꯄ꯭ꯔꯥꯏꯚꯦꯠꯀꯤ ꯑꯣꯏꯔꯁꯨ ꯊꯕꯛ ꯂꯣꯏꯅ ꯄꯩꯁꯥ ꯂꯣꯏ ꯇꯥꯟꯕꯗꯨ ꯂꯣꯏ ꯑꯣꯏꯌꯦꯕ ꯁ꯭ꯀꯨꯜꯒꯤ ꯑꯣꯖꯥ ꯑꯣꯏꯕ ꯋꯥꯔꯗꯦꯟ ꯑꯣꯏꯕ ꯑꯗꯨꯃꯥꯏꯅ ꯍꯥꯏꯇꯥꯔꯦꯅꯦ ꯑꯗꯩ ꯄꯨꯡꯌꯩꯔꯤꯗꯨꯁꯨꯅꯦ ꯀꯣꯅꯨꯡꯗꯒ ꯌꯩꯔꯤꯅꯦꯕ ꯑꯗꯨꯏꯗꯨꯅ ꯍꯥꯏꯗꯤ ꯄꯨꯡ ꯌꯩꯕ ꯑꯣꯏꯔꯁꯨ ꯑꯆꯧꯕ ꯑꯗꯨꯝ ꯑꯣꯏꯔꯕꯅꯦꯕ ꯃꯥꯁꯦ ꯅꯍꯋꯥꯢ ꯑꯉꯥꯡ ꯑꯣꯏꯔꯤ ꯉꯩꯗꯒꯤ ꯌꯩꯔꯛꯑꯕꯅꯦꯕ ꯑꯗꯨꯗꯤ ꯄꯩꯁꯥ ꯌꯥꯝ ꯊꯣꯛ ꯑꯣꯏꯌꯦꯕ ꯃꯥꯁꯨ ꯍꯥꯏ ꯄꯨꯡ ꯌꯩꯕꯁꯤꯃꯈꯛ ꯍꯧꯔꯝꯃꯕ ꯑꯗꯣ ꯑꯇꯣꯞꯄ ꯑꯇꯣꯞꯄ ꯃꯈꯩꯗꯨꯗꯤ ꯍꯧꯔꯝꯗ꯭ꯔꯕ ꯑꯗꯨꯒꯤ ꯃꯅꯥꯎꯄꯥ ꯌꯥꯏꯃꯗꯣ ꯑꯩꯈꯣꯏꯗꯤ ꯇꯥꯃꯣ ꯊꯣꯛꯑꯦ ꯑꯗꯨꯏ ꯑꯗꯨꯏꯗꯨꯁꯨ ꯌꯥꯎꯒꯦ ꯍꯥꯏꯔꯛꯏ ꯑꯗꯩ ꯑꯩꯈꯣꯏ ꯏꯅꯝ ꯍꯣꯏ ꯑꯩꯈꯣꯏ ꯏꯅꯝꯒꯤꯗ ꯐꯤ ꯁꯥꯕ ꯏꯅꯝ ꯑꯃ ꯂꯩꯌꯦꯕ ꯑꯗꯨꯏꯗꯨꯁꯨ ꯑꯩꯅ ꯍꯧꯔꯝꯗꯦꯕ ꯑꯗꯨꯁꯨ ꯌꯥꯎꯒꯦꯅ ꯍꯥꯏꯌꯦ ꯑꯗꯨꯢ ꯄꯩꯁꯥꯗꯣ ꯄꯨꯂꯞ ꯀꯥꯞ ꯀꯥꯞꯀꯦ ꯇꯧꯔꯦ ꯏꯅꯨꯝ ꯉꯥꯏꯈꯣ ꯑꯩ ꯏꯃꯥꯟꯅꯕꯤꯒ ꯑꯝꯇ ꯍꯪꯅꯔꯤꯒꯦ ꯑꯩ ꯏꯇꯣꯝꯇ ꯇꯧꯕ ꯅꯠꯇꯦ ꯏꯃꯥꯟꯅꯕꯤ ꯑꯃꯒ ꯇꯧꯃꯤꯟꯅꯕꯒꯤ ꯑꯝꯇ ꯍꯥꯏꯅꯔꯤꯒꯦꯅ ꯍꯥꯏꯌꯦꯕ
ꯑꯥ
ꯍꯥꯏꯕꯨꯗꯤ ꯍꯥꯏꯗꯣꯛꯈ꯭ꯔꯦ ꯑꯩꯅ ꯍ ꯍꯌꯦꯡ ꯑꯩ ꯇꯪꯕ ꯑꯍꯨꯝꯒꯤꯁꯨ ꯇꯧꯗꯣꯏꯅꯦ ꯑꯗꯨꯁꯨ ꯌꯥꯎꯋꯣꯅ ꯍꯥꯏꯕꯗꯣ ꯑꯗꯨꯗꯁꯨ ꯌꯥꯎꯒꯦ ꯀꯩꯅꯣ ꯍꯧꯖꯤꯛꯁꯨ ꯌꯥꯎꯒꯦ ꯇꯧꯔꯛꯑꯦ ꯑꯗꯩꯗ ꯏꯅꯝ ꯅꯣꯏ ꯀꯔꯝ ꯀꯥꯟꯗ ꯐꯪꯅꯤꯡꯕꯩꯅꯣ ꯍꯪꯕ ꯑꯗ ꯃꯌꯥꯢ ꯋꯥꯏꯔꯞ ꯃꯌꯥꯏꯋꯥꯏꯗ ꯑꯃ ꯃꯇꯋꯥꯏꯗ ꯑꯃ ꯐꯪꯉꯁꯨ ꯀꯩꯁꯨ ꯀꯥꯏꯗꯦꯗ ꯍꯥꯏꯗꯤ ꯄꯩꯁꯥ ꯆꯤꯟꯕꯩ ꯅꯠꯇꯕ ꯁꯨꯝ ꯌꯥꯎꯅꯤꯡꯕꯩꯅꯦꯅ ꯍꯥꯏꯌꯦꯕ
ꯎꯝ
ꯃꯊꯪꯗꯣ ꯑꯩꯅ ꯍꯥꯏꯔꯛꯑꯒꯦ ꯍꯥꯏꯒꯔꯝ ꯑꯩꯈꯣꯏꯆꯦ ꯀꯩꯅꯣ ꯑꯩꯈꯣꯏꯆꯦ ꯇꯣꯛꯈꯤ ꯍꯥꯏꯕꯗꯣ ꯑꯩꯈꯣꯏ ꯏꯅꯝꯅ ꯇꯝꯖꯥꯅꯤ
ꯎꯝ
ꯀꯦ ꯇꯧꯕꯅꯤ ꯌꯦ ꯑꯩꯅ ꯖꯅꯋꯥꯔꯤꯗꯩ ꯍꯧꯅꯤ ꯍꯥꯏ ꯑꯗꯨꯗꯤ ꯌꯥꯝ ꯂꯥꯞꯃꯜꯂꯤ ꯍꯥꯏꯔꯛꯄꯩ ꯋꯥꯅꯤ
ꯑꯃ ꯍꯧꯗ ꯉꯥꯢꯃꯤꯅꯥ ꯑꯃ ꯑꯃꯨꯛ ꯍꯧꯖꯤꯟꯕꯗꯨ ꯌꯥꯝ ꯐꯔꯛ ꯇꯥꯗ꯭ꯔꯣ ꯃꯌꯥꯢ ꯈꯔ
ꯎꯝ ꯑꯃꯗꯨꯁꯨ ꯑꯦꯖꯦꯟꯒꯤ ꯐꯪꯗꯣꯏꯅꯤ ꯅꯦ ꯅ ꯈ ꯆꯥꯎꯅ ꯆꯥꯎꯅ ꯍꯧꯕꯅ ꯐꯩ ꯑꯩ ꯑꯆꯧꯕ ꯑꯣꯏꯅ ꯍꯧꯅꯤꯡꯉꯦꯕ ꯑꯩ ꯌꯨꯝꯒꯤ ꯄꯩꯁꯥ ꯑꯝꯇ ꯁꯤꯡꯗꯣꯛꯄ ꯂꯣꯏꯁꯤꯟꯒꯦ ꯇꯧꯕꯅꯤ
ꯂꯤꯁꯤꯡ ꯑꯍꯨꯝꯗꯨ ꯌꯥꯔꯦꯗ
ꯎꯝ ꯑꯗꯨ ꯃꯤꯗꯣ ꯑꯗꯨꯝ ꯍꯥꯏꯗꯤ ꯍꯟꯗꯛꯇꯤ ꯂꯣꯇ꯭ꯔꯤꯅꯤꯅ ꯃꯤꯗꯣ ꯇꯪꯈꯥꯏ ꯌꯥꯎꯅꯤꯡꯕ ꯌꯥꯎꯔꯗꯤ ꯇꯪꯈꯥꯏ ꯐꯥꯎꯗꯤ ꯌꯥꯎꯍꯟ ꯌꯥꯅꯦꯕ ꯇꯪꯈꯥꯏ ꯌꯥꯎꯅꯤꯡꯕ ꯃꯤ ꯑꯅꯤ ꯁꯨꯔꯗꯤ ꯄꯦꯔ ꯄꯦꯔ ꯊꯣꯛ ꯊꯣꯛ ꯁꯥꯖꯤꯟꯈ꯭ꯔꯁꯨ ꯌꯥꯏꯗꯅ
ꯑꯥ
ꯑꯗꯨꯃꯥꯏꯅ ꯇꯧꯔꯒ ꯑꯗꯣ ꯃꯣꯏ ꯍꯌꯦꯡ ꯐꯪꯉꯝꯗꯥꯏꯗ ꯄꯩꯁꯥꯗꯣ ꯍꯥꯏꯗꯤ ꯐꯪꯉꯝꯗꯥꯏꯗ ꯃꯣꯏꯗ ꯇꯪꯈꯥꯏ ꯇꯪꯈꯥꯏ ꯄꯤꯊꯣꯛꯅꯈꯤ ꯌꯥꯏꯗꯅ ꯑꯗꯨꯃꯥꯏ ꯇꯧꯔꯁꯦ
ꯇꯔꯥ ꯐ
ꯃꯤ ꯇ ꯐ ꯔꯕꯥ ꯑꯩꯉꯣꯟꯗꯗꯤ ꯃꯤꯅꯤ ꯊꯣꯡꯇꯅ ꯀꯦꯝ ꯈꯪꯗꯦ ꯍꯥꯏꯕ ꯑꯥ
ꯇꯔꯥꯒ ꯀꯨꯟ ꯁꯦꯀꯦꯟ ꯃꯤꯅꯤꯠ ꯇꯔꯥꯒ ꯁꯦꯀꯦꯟ ꯅꯤꯐꯨ ꯌꯧꯔꯦ
ꯎꯝ ꯍꯣꯏ ꯌꯥꯔꯦ ꯑꯗꯨꯗꯤ ꯁꯤꯂꯣꯏꯔꯒ ꯆꯥꯛ ꯆꯥꯔꯨꯔꯁꯦ
ꯎꯝ ꯁꯝꯃꯤꯠꯇꯤ ꯇꯧꯔꯝꯃꯣ ꯅꯪ ꯄꯣꯠꯇꯣ ꯁꯝꯃꯤꯠ ꯇꯧꯗ꯭ꯔꯗꯤ ꯃꯣꯏ ꯀꯨꯏꯅ ꯆꯪꯉꯦꯕ ꯔꯤꯚꯤꯌꯨ ꯇꯧꯕꯇꯣ ꯁꯃꯤꯠꯁꯦ ꯇꯧꯁꯤꯜ ꯂ ꯑꯗꯨꯗꯤ ꯑꯗꯨꯝ ꯔꯤꯚꯤꯌꯨ ꯇꯧꯔ ꯇꯧꯔ ꯄꯩꯁꯥ ꯑꯗꯨꯝ ꯆꯪꯉꯛꯑꯅꯤꯗꯅ
ꯎꯝ ꯑꯗꯨꯑꯣꯏꯗꯤ ꯁꯤꯁꯦ ꯏꯕꯥꯅꯤ ꯀꯣꯜ ꯇꯧꯕꯗꯣ ꯏꯕꯥꯅꯤ ꯏꯕꯥꯅꯤ ꯑꯃꯨꯛꯃꯨꯛ ꯇꯧꯅꯔ ꯌꯥꯏ ꯀꯩꯅꯣ ꯃꯣꯏ ꯑꯟꯂꯤꯃꯤꯇꯦꯠ ꯑꯣꯏꯗꯦ ꯍꯥꯏꯔꯗꯤ ꯃꯤ ꯑꯃ ꯃꯤ ꯑꯃꯅ ꯄꯨꯂꯞ ꯇꯧꯔꯁꯨ ꯌꯥꯕ ꯅꯠꯇ꯭ꯔꯣ
ꯌꯥꯕꯔ ꯈꯗꯦ ꯑꯗꯨ
ꯍꯣꯏ ꯑꯗꯨ ꯌꯥꯔꯗꯤ ꯑꯗꯨꯝ ꯇꯧꯅꯔ ꯂꯣꯏꯔꯦ ꯀꯩꯅꯣ
ꯑꯥ
ꯀꯩꯁꯨ ꯇꯧꯗꯕ ꯃꯥꯜꯂꯦ ꯃꯣꯏ ꯇꯥꯛꯁꯦ ꯍꯥꯏꯗꯦ
ꯃꯣꯏ ꯍꯛꯀꯥꯟ ꯇꯣꯉꯥꯟ ꯇꯣꯉꯥꯟꯕ ꯃꯤ ꯃꯉꯥꯒ ꯁꯥꯟꯅꯧꯅ ꯌꯥꯏ ꯑꯗꯨ ꯀꯥꯏꯗꯒꯤ ꯃꯤ ꯃꯉꯥ ꯀꯣꯠꯂꯨꯗꯣꯏꯅꯣ
ꯑꯗꯨꯅ
ꯃꯤ ꯑꯅꯤꯁꯤꯕꯨ ꯎꯆꯤꯟ ꯅꯥꯆꯤꯟꯅ ꯐꯪꯒꯦ
ꯇꯥꯅꯨꯗꯣ ꯑꯩꯒ ꯋꯥꯔꯤꯕꯨ ꯑꯃꯨꯛ ꯁꯥꯅꯗꯦ ꯇꯧꯔꯤꯁꯦ
ꯁꯥꯅꯧ ꯒꯣꯏꯌꯦ ꯃꯥꯒꯁꯨ
ꯏꯁꯧ ꯂꯥꯡ ꯉꯝꯃꯦ ꯈꯪꯗꯔꯦ
ꯀꯣꯟꯅ ꯁꯥꯅꯁꯦꯗ ꯍꯥꯏ ꯂꯩꯕꯅꯦ
ꯍꯧꯔꯦꯜꯂ ꯀꯩꯅꯣꯝꯃ ꯍꯧꯔꯦꯜꯂ ꯀꯩꯅꯣꯝ ꯁꯥꯟꯗꯔꯦ ꯑꯩꯒꯤ
ꯃꯥꯥꯏꯔꯦꯟ ꯆꯦꯔꯦ